ꯎꯝ ꯅ ꯇꯥꯕꯨꯅꯣ
ꯇ ꯇꯥꯖꯔꯦ ꯑꯩ ꯇꯥꯕ꯭ꯔꯣ
ꯇꯥꯏ ꯇꯥꯏ
ꯎꯝ ꯈꯩꯅꯉ
ꯁꯥꯕꯅ ꯁꯤꯗꯧꯔꯛꯑꯦ
ꯀꯃꯥꯏꯅ
ꯁꯥꯕꯐ ꯀꯃꯥꯏꯅ ꯁꯥꯕ ꯍꯥꯏꯕ꯭ꯔꯣ
ꯌꯥꯝ ꯁꯥꯔꯕꯣ
ꯄꯝ ꯆꯥꯛꯅꯌꯦ ꯏꯁꯥ ꯏꯁꯦꯁ ꯅꯨꯡꯁꯥꯁ ꯌꯥꯝ ꯀꯟꯁꯨ ꯅꯠꯇꯕꯀ ꯏꯁꯥꯁꯦ ꯌ ꯆꯠꯅꯩ ꯍꯥꯏꯕ
ꯑꯩ ꯈꯪꯗꯦ
ꯈꯪꯗꯦ
ꯑꯗꯨꯒꯨꯝꯕ ꯈꯪꯗꯦ ꯑꯩ
ꯍꯩꯗꯣ ꯐꯪꯉꯕꯣ
ꯐꯪꯗꯦꯗ ꯇꯟꯗꯅ ꯂꯩꯔꯤ ꯕꯥꯅꯤꯁꯨ ꯍꯦꯛꯄ ꯇꯟꯗꯨꯅ ꯂꯩꯔꯤ ꯑꯩ ꯅꯠꯇ꯭ꯔꯗꯤ ꯑꯩ ꯑꯩ ꯌꯥꯎꯗ꯭ꯔꯗꯤ ꯌꯥꯗꯕꯅꯤꯅꯦ
ꯂꯩꯕ꯭ꯔꯥꯗꯣ
ꯔꯗꯤ ꯂꯩꯕ ꯄꯥꯝꯕꯤꯗꯣ ꯋꯥꯡꯕꯅꯤꯅꯀꯣ ꯀꯥꯕ ꯍꯩꯇꯕ
ꯎꯝ
ꯑꯩ ꯑꯩꯗꯤ ꯌꯥ ꯑꯗꯨꯗꯤꯀꯣ ꯑꯩ ꯈꯛꯇꯅꯦꯕ ꯇꯧꯔꯤꯁꯦ
ꯑꯃꯨꯛ ꯇꯨꯔꯒ ꯅꯪꯗꯦꯛꯑꯦ
ꯏꯟꯀꯥꯕ ꯍꯩ ꯇ ꯀꯔ ꯑꯣꯏꯗ ꯆꯀ ꯂꯤꯇꯥꯕ ꯃ ꯇꯕ
ꯌꯨꯝ ꯆꯪꯗꯣꯔꯤꯕꯔꯤꯕꯣ
ꯑꯗꯨ ꯑꯩ ꯈꯨꯣꯟꯖꯦꯜꯁꯤ ꯀꯟꯅ ꯇꯥꯕ꯭ꯔꯥ ꯑꯗꯨꯝ ꯍꯧꯅ ꯇꯥꯏꯦꯀꯣ
ꯎꯝ
ꯉꯛ ꯃꯔꯛꯇꯗꯤ ꯇꯥꯗꯕꯒꯨꯝ ꯇꯧꯕ ꯁꯥꯏ ꯐꯝꯈꯤꯒꯦ ꯉꯥꯏꯥꯛꯇꯪ ꯍꯇꯥꯥꯡ ꯄꯊꯥ
ꯑꯩꯁꯨ ꯍꯥꯏꯌꯦꯕ ꯀꯟꯅ ꯀꯟꯅ ꯉꯥꯡꯂꯁꯨ
ꯎꯝ
ꯍꯧꯖꯤꯛꯀꯤ
ꯐꯣꯟ ꯊꯝꯒꯅꯨꯀꯣ ꯏꯁꯩ ꯂꯥꯛꯀꯅꯤ ꯑꯦꯁ ꯅꯤꯝꯕꯨ ꯄꯥꯜꯂꯦ ꯑꯁꯤꯗ ꯑꯃ ꯑꯅꯤ ꯍꯣꯔꯦꯟ ꯍꯦꯛ ꯁꯤꯔꯥ ꯈꯪꯗꯦꯗ ꯕꯨ ꯑꯣꯏꯖꯥꯂꯁꯤꯕꯣ ꯆꯥꯅꯤꯡꯕ꯭ꯔꯣ ꯇꯥꯔꯕ꯭ꯔꯣ ꯆꯥꯅꯤꯡꯕ꯭ꯔꯣꯕ
ꯎꯝ
ꯍꯨꯐ
ꯀꯩꯀꯩ ꯍꯩ ꯂꯩꯒꯦꯗꯨꯗ
ꯕꯣ ꯂꯩꯔꯦ ꯀꯔꯤ ꯍꯩꯅꯧ ꯂꯩꯔꯦ
ꯅꯍꯥꯟꯒꯤ ꯍꯩꯅꯧꯗꯨꯔꯥ
ꯅꯍꯥꯟꯒꯤꯗꯣ ꯂꯩ ꯑꯗꯨ ꯑꯣꯏꯔꯁꯨ ꯌꯥꯝ ꯋꯥꯡꯉꯦꯕ ꯀꯥꯕ ꯇꯜꯂꯦꯕ ꯉꯁꯤ ꯂꯩ ꯈꯤꯇꯪ ꯌꯥꯝꯗ ꯌꯥꯝꯗꯕ ꯃꯥꯜꯗꯦꯗ ꯑꯅꯝꯕꯁꯦ ꯍꯦꯛꯄ ꯍꯦꯛꯈ꯭ꯔ ꯃꯥꯜꯜꯂꯤꯦꯅꯦ
ꯍꯥꯎꯕꯅꯤꯅ ꯍꯦꯜꯔꯝꯅꯤꯅꯦ
ꯎꯝ ꯀꯕ ꯍ ꯇꯁꯨ ꯀꯣ
ꯁꯨꯇꯤ ꯑꯣꯏꯕ꯭ꯔꯃꯣ
ꯉꯁꯤ ꯁꯨꯇꯤ ꯑꯣꯏꯕ ꯃꯥꯗ ꯅꯤꯡꯊꯧ ꯀꯥꯕꯁꯦ ꯀꯃꯥꯏꯅ ꯁꯨꯇꯤ ꯑꯣꯏꯕꯅꯣ ꯈꯪꯗꯦ ꯍ ꯑꯗꯤꯁ ꯇꯨꯝꯅꯤꯡꯉꯕꯅꯤ ꯉꯁꯤ ꯑꯩ ꯇꯨꯝꯗ꯭ꯔꯤ
ꯎꯝ
ꯑꯌꯨ ꯉꯟꯇꯥ ꯍꯧꯒꯠꯄꯅꯤꯅ
ꯄꯨꯡ ꯀꯌꯥ ꯍꯧꯋꯥꯔꯀꯦ
ꯄꯨꯡ ꯃꯔꯤ ꯄꯨꯡ ꯃꯔꯤ ꯑꯗꯨꯋꯥꯏꯗ ꯑꯣꯏꯔꯝꯒꯅꯤ
ꯊꯦꯡꯅ ꯆꯥꯛ ꯊꯣꯡꯅꯤꯡꯉꯥꯏ ꯂꯩꯇꯕꯅꯤꯅ
ꯃꯦꯁꯦꯖ ꯊꯥꯔꯒ ꯊꯟꯁꯨ ꯍꯜꯂꯛꯇꯕ
ꯀꯩ ꯃꯦꯁꯦꯖ ꯂꯥꯛꯀꯦ ꯑꯦ ꯍꯧꯖꯤꯛ ꯐꯛꯎꯗ꯭ꯦ ꯅꯪꯒꯤ ꯃꯦꯁꯦꯖ
ꯑꯌꯨꯛꯇ ꯊꯥꯈꯤꯕꯗꯨꯗꯤ ꯎꯗꯕ꯭ꯔꯣ ꯅꯨꯃꯤꯠꯇꯣ ꯍ ꯑꯁ ꯑꯗꯨꯐꯥꯎ ꯈꯪꯗ꯭ꯔꯗꯤ ꯂꯣꯏꯔꯦ ꯅꯪ
ꯑꯩ ꯎꯗꯤꯍꯦ
ꯌꯦꯡꯗ꯭ꯔꯗꯤ ꯀꯃꯥꯏꯅ ꯎꯗꯣꯏꯅꯣ ꯑ ꯉꯔꯥꯡ ꯅꯃꯥꯟꯅꯕꯤꯒꯤ ꯀꯩꯅꯣ ꯑꯃ ꯁꯦꯝꯈꯤꯕꯗꯨ
ꯑꯣꯐꯂꯥꯏꯟꯗꯔꯣ
ꯍꯣꯏꯅꯦ ꯍꯣꯏ ꯕ
ꯂꯗꯥꯥꯛꯇ ꯍ
ꯅꯃꯥꯟꯕꯤꯒꯤ ꯀꯩꯅꯣ ꯁꯦꯝꯕꯗꯣ ꯌꯥꯔꯕꯕꯕꯥ ꯁꯤꯝ ꯑꯃ ꯁꯦꯝꯈꯤꯕꯗꯣ
ꯎꯝ
ꯌꯥꯦ
ꯎꯝ
ꯎꯝ
ꯑꯩꯁ ꯑꯗꯨꯗꯤ ꯑꯩꯒꯤꯁꯤ ꯀꯥꯟꯅꯗꯦꯅ
ꯀꯥꯟꯅꯔꯛꯀꯅꯤꯍꯩ ꯆꯅꯤ ꯊꯣꯛꯀꯤ ꯍꯥꯏꯕ꯭ꯔꯣ
ꯎꯝ
ꯎꯝ ꯌꯥꯝ ꯇꯥꯡꯉꯦꯅ
ꯀꯣꯟꯅ ꯑꯩꯒꯤꯗꯣ ꯀꯣꯟꯅ ꯄꯤꯌꯨ ꯍꯥꯏꯕꯀꯣ ꯃꯥꯅ
ꯎꯝ
ꯑꯗꯨꯒ ꯑ ꯑꯩꯈꯣꯏꯅꯤ ꯅꯨꯄꯤ ꯁꯤꯜꯂꯦꯕꯀꯣ
ꯎꯝ
ꯑꯗꯨꯒ ꯍꯜꯂꯛꯄ ꯀꯥꯟꯗ ꯑꯩꯈꯣꯏ ꯏꯅꯥꯎ ꯅꯨꯄꯥꯅ ꯅꯪꯗꯤ ꯌꯥꯝ ꯄꯪꯉꯤꯍꯦ ꯍꯣꯔꯦꯟ ꯀꯣꯟꯅ ꯄꯤꯌꯨ ꯍꯥꯏꯗ ꯅꯪꯒꯤ ꯈꯔ ꯇꯥꯔ ꯂꯧꯗꯣꯏꯅꯤꯅꯦ
ꯏꯗꯤꯅꯦ
ꯌꯥꯔꯦ ꯃꯣꯏꯁꯨ ꯄꯩꯁꯥ ꯇꯥꯕꯅꯤꯅ
ꯑꯩ ꯅꯍꯥꯟ ꯇꯧꯕꯗꯨ ꯌꯥꯡꯈꯩꯒꯤ ꯇꯧꯕ ꯃꯥꯟꯗꯦ
ꯑꯩꯈꯣꯏ ꯗꯥꯏꯒꯤꯁꯨ ꯌꯥꯡꯈꯩꯒꯤ ꯇꯧꯏꯤ ꯍꯥꯏ
ꯏꯈꯥꯏꯒ ꯇꯣ ꯌꯥꯝꯗ ꯎꯈ꯭ꯔꯦꯅꯦ
ꯑꯣꯏꯔꯁꯅꯨꯗ ꯃꯤꯁꯨ ꯄꯩꯁꯥ ꯇꯝꯅꯤꯅ
ꯏꯁꯁ ꯅꯪꯁꯨ ꯇꯥꯜꯂꯤꯁꯤꯗꯤ
ꯅꯠꯇꯦ ꯑꯩꯅ ꯍꯥꯏꯗꯤ ꯃꯣꯏ ꯄꯩꯁꯥ ꯇꯥꯟꯕꯅꯤꯅ ꯃꯣꯏꯁꯨ ꯑꯁꯤꯗꯒꯤ ꯑꯗꯨꯝ ꯍꯤꯡꯉꯤꯗꯅ
ꯅꯪꯗꯤ ꯇꯥꯟꯗꯕ꯭ꯔꯣ
ꯀꯔꯤꯗ ꯍꯥꯏꯖꯣ ꯑꯩ ꯍꯥꯏꯗꯤ ꯃꯥꯗꯣ ꯑꯁꯤꯒꯨꯝꯕꯗ ꯊꯕꯛ ꯁꯤꯝꯒꯤ ꯀꯩꯀꯥꯒꯤ ꯇꯧꯕꯅꯤꯅ ꯌꯥꯔꯦ ꯇꯧꯔꯁꯅꯨ ꯍꯥꯏꯕ ꯄꯤꯔꯁꯅꯨ ꯍꯥꯏꯕ
ꯏꯁ ꯃꯤꯒꯤ ꯌꯥꯝ ꯈꯜꯂꯤꯗꯅ
ꯎꯝ ꯆꯨꯝꯗ꯭ꯔꯣ ꯑꯩꯈꯣꯏꯒꯤ ꯀꯥꯟꯅꯕ ꯈꯛ ꯇꯧꯔꯗꯤ ꯃꯣꯏꯁꯨ ꯃꯥꯡꯉꯤꯗꯅ
ꯍꯣꯏꯗ ꯍꯣꯏꯗ ꯍꯣꯏ ꯍ ꯎꯆꯦꯛ ꯃꯈꯣꯟ ꯇꯥꯕ꯭ꯔꯣ
ꯎꯝ
ꯆꯦꯛ ꯃ ꯈ ꯇꯥꯔꯕ꯭ꯔꯣ
ꯇꯥꯗꯤꯗ ꯈꯤꯇꯪ ꯇꯥꯕꯅ ꯈꯪꯗꯦ
ꯎꯝ ꯏꯌꯥꯝ ꯃꯁꯤꯕꯨꯁꯨ ꯐꯣꯟ ꯇꯧꯗ꯭ꯔꯦ ꯀꯩ ꯀꯩ ꯀꯥꯏ ꯆ ꯀꯞ ꯌꯥꯂ
ꯀꯨꯏꯅ ꯂꯩꯗꯧ ꯃꯥꯜꯜꯂꯤꯦꯗ ꯂꯥꯛꯄ ꯌꯥꯗꯧ ꯃꯥꯜꯜꯂꯤꯦ
ꯆꯣꯞꯄꯤ ꯍꯔꯣꯏꯗ
ꯀ
ꯍꯧꯖꯤꯛ ꯀꯃꯥꯏꯅ ꯆꯠꯇꯣꯏꯅꯣ ꯏꯔꯥꯡ ꯀꯩꯅꯣ ꯇꯧꯕ ꯍꯥꯏꯗ
ꯑꯗꯨꯅꯦ ꯀꯨꯏꯅ ꯂꯩꯗꯧ ꯃꯥꯜꯂꯦ ꯍꯥꯏꯕ
ꯎꯝ ꯂꯩꯅꯤꯡꯉꯦ ꯍꯥꯏꯕꯅꯦ ꯊꯥ ꯑꯃꯕ
ꯍꯥꯥ
ꯊꯥ ꯑꯃꯒꯨꯝꯕ ꯂꯩ ꯂꯩꯅꯤꯡꯉꯦ ꯍꯥꯏꯕꯅꯦꯕ ꯃꯥꯅ
ꯁꯤꯗ
ꯎꯝ
ꯎꯝ
ꯁꯥꯟꯅꯅꯤꯡꯉꯥꯏ ꯃꯔꯛ ꯃꯔꯛꯇꯕꯨ ꯁꯥꯟꯅꯅꯤꯡꯉꯥꯏ ꯍꯥꯏꯕꯅꯤ
ꯑꯦ ꯑꯗꯨꯗꯤ ꯃꯥꯗꯤ ꯂꯥꯛꯄ ꯌꯥꯗꯣꯏꯁꯦ ꯍꯔꯥꯎ ꯍꯔꯝꯅꯤꯅꯦ
ꯎꯝ ꯁꯤ ꯉꯥꯛꯇꯅꯤꯗ
ꯅ ꯄꯤꯁ ꯂꯥꯛꯄ ꯌꯥꯔꯔꯦꯅꯦ ꯀꯣꯏꯅ ꯃꯊꯟꯇ ꯂꯥꯛꯇꯣꯏ ꯅꯠꯇ꯭ꯔꯒ ꯃꯅꯥꯃꯒ ꯂꯥꯛꯇꯣꯏꯔꯣꯃꯣ
ꯂꯥꯛꯇꯣꯏꯅꯦ ꯂꯣꯏꯅꯃꯛ ꯑꯍꯨꯝꯃꯛ ꯅꯣꯏꯅ ꯗꯗꯥꯗ ꯐꯣꯟ ꯇꯧꯔꯛꯑꯦ ꯍꯥꯏ ꯁꯤꯠ ꯑꯍꯨꯝ ꯑꯍꯥꯡ ꯑꯃꯝꯣꯅ ꯀꯛꯑꯝꯃꯣꯅ ꯃꯁꯤ ꯂꯥꯛꯅꯕ ꯑꯩ ꯑꯁꯦꯡꯕꯗꯤ ꯑꯩ ꯉꯁꯤꯁꯨ ꯀꯩꯅꯣ ꯊꯕꯛ ꯀꯩꯅꯣ ꯊꯕꯛꯇ ꯍꯪꯕꯗꯣ ꯆꯠꯀꯦ ꯇꯧꯕꯅꯦꯕ
ꯑꯗꯨꯗꯤ ꯃꯥꯗꯤ ꯂꯎꯄꯥꯁꯨ ꯑꯁꯤꯗ ꯂꯩꯇꯥꯔꯦ
ꯏꯦ ꯂꯩꯗꯣꯏꯅꯦ ꯊꯕꯛ ꯁꯨꯔꯒ ꯑꯩ ꯅꯍꯥꯟ ꯆꯞ ꯍꯥꯄꯗꯣ ꯍꯧꯖ ꯑ ꯁꯨꯕꯗꯣ
ꯀꯥꯏꯗ
ꯍꯖꯔꯥ ꯁꯨꯕꯗꯣ ꯅꯣꯏ ꯂꯩꯀꯥꯏꯒꯤꯗꯣ ꯈꯪꯗꯕ꯭ꯔꯣ ꯑꯗꯨꯐꯥꯎ ꯈꯪꯗ꯭ꯔꯗꯤ ꯅꯛꯅꯁꯨ ꯂꯣꯏꯔꯦ
ꯅꯪ ꯆꯠꯄ꯭ꯔꯣꯅꯦ
ꯑꯩ ꯅꯍꯥꯟ ꯆꯠꯂꯤꯗꯨꯗꯤ ꯍꯪꯕ
ꯑꯗꯨꯅ ꯇꯧꯕ ꯅꯠꯇꯅ
ꯍꯥꯥ
ꯍꯪꯕ ꯈꯛꯇꯪ ꯅꯠꯇ꯭ꯔꯣ
ꯍꯪꯉꯤ ꯑꯗꯨ ꯑꯃꯨꯛ ꯂꯥꯛꯑꯣ ꯍꯥꯏꯌꯦ ꯅꯍꯥꯟꯗꯤ ꯂꯩꯇꯦ ꯍꯥꯏꯕ ꯑꯣꯟꯅꯔꯦ ꯍꯥꯏꯕꯀꯣ ꯑꯩꯅ ꯏꯃꯥꯟꯅꯕꯗ ꯑꯃꯨꯛ ꯍꯪꯕ ꯀꯥꯟꯗ ꯃꯊꯛꯇ ꯑꯣꯏꯗꯣꯏꯅꯦ ꯃꯊꯛꯇ ꯀꯥꯔꯒ ꯍꯪꯒꯗꯧꯕꯅꯦ ꯑꯩꯗꯤ ꯍꯦꯛ ꯆꯪꯐꯝꯗ ꯅꯨꯄꯤ ꯑꯃ ꯂꯩꯌꯦꯕꯀꯣ ꯑꯗꯨꯗ ꯐꯪꯕꯅꯦꯕ ꯑꯗꯨ ꯁꯦꯛꯁꯟ ꯇꯣꯡꯉꯥꯂꯦ ꯍꯥꯏꯕ
ꯅꯪꯒꯤ ꯃꯐꯝꯒ ꯇꯥꯛꯇꯕ꯭ꯔꯣꯅꯦ ꯐꯅ
ꯇꯞꯗꯤ
ꯎꯝ
ꯑꯩ ꯉꯁꯥꯏꯁꯦ ꯊꯕꯛ ꯑꯃꯒꯤ ꯀꯩꯅꯣ ꯇꯧꯋꯦ ꯅꯝꯕꯔ ꯂꯧꯈꯤꯕꯅꯦ ꯑꯗꯨꯁꯨ ꯍꯥꯡꯗꯣꯏꯅꯦ ꯍꯟꯗꯛꯁꯤ ꯊꯕꯛ ꯌꯥꯝ ꯇꯧꯅꯤꯡꯉꯤ ꯊꯕꯛ ꯇꯧꯅꯤꯡꯉꯁꯨ ꯉꯟꯇꯥꯅ ꯂꯣꯏꯁꯤꯟꯕꯗꯣ ꯑꯗꯨ ꯄꯥꯝꯕ ꯑꯩꯅ ꯃꯔꯛ ꯃꯔꯛꯇ ꯑꯩꯁꯦ ꯁꯛꯅꯅꯤꯡꯕ ꯁꯥꯟꯅꯕꯁꯦ ꯂꯦꯞ ꯂꯦꯞꯅꯤꯡꯗꯕ
ꯁꯥꯟꯔꯉꯩꯗ ꯋꯥ ꯑꯣꯏꯅ ꯇꯧꯔꯗꯅ
ꯑꯦ ꯏꯁ ꯏꯁꯥ ꯐꯍꯜꯂꯤꯁꯦꯁꯨ ꯑꯗꯨꯅꯅꯦ ꯅꯥꯜꯦ ꯌꯥꯗꯕꯁꯦ ꯍꯨꯃꯥꯡ ꯊꯣꯛꯂꯛꯏꯁꯦ ꯑꯗꯨꯅꯅꯦ
ꯆꯠꯄꯗꯣ ꯌꯥꯔꯦ ꯈꯣꯡꯅ ꯆꯠꯂꯣ ꯃꯔꯛ ꯃꯔꯛꯇ ꯍꯨꯃꯥꯡ ꯊꯣꯛꯀꯅꯤ ꯅꯪ ꯈꯣꯡꯅ ꯆꯠꯂꯗꯤ
ꯑꯟꯏꯟꯇꯦꯜꯂꯤꯖꯦꯕꯜ
ꯁꯥꯟꯅꯕꯒꯦ ꯈꯜꯂꯗꯤ ꯅꯪ ꯀꯩ ꯊꯕꯛ ꯇꯧꯗꯣꯏꯅꯣ
ꯁꯅꯕꯁꯨ ꯄꯥꯝꯃꯤꯅꯦ ꯑꯩꯁꯦ
ꯄꯥꯝꯃꯗꯤ ꯌꯨꯝꯗ ꯂꯩꯕ ꯇꯥꯔꯦ ꯑꯗꯨꯅ
ꯑꯍꯦꯍꯦꯍꯦ ꯌꯨꯝꯗ ꯂꯩꯔꯒꯁꯨ ꯁꯥꯟꯅꯕ ꯐꯪꯉꯣꯏꯗ ꯍ ꯌꯨꯝꯗ ꯂꯩꯔꯗꯤ ꯁꯥꯟꯅꯕ ꯐꯪꯒꯅꯤ ꯍꯥꯏꯕ꯭ꯔꯥꯅꯦ
ꯅꯪ ꯌꯨꯝꯗ ꯂꯩꯕꯒꯤ ꯍꯧꯖꯤꯛ ꯁꯥꯟꯅꯕ ꯐꯪꯉꯤ ꯅꯠꯇ꯭ꯔꯣ
ꯌꯨꯝꯗꯁꯨ ꯂꯥꯛꯄ ꯌꯥꯏ ꯑꯗꯨ ꯃꯣꯏꯅ ꯑꯩꯈꯣꯏ ꯏꯃꯨꯡꯅ ꯂꯥꯛꯄ ꯄꯥꯝꯗꯕꯗꯣ ꯑꯗꯨꯒꯤ ꯂꯥꯛꯇꯕ ꯋꯥꯅꯤ ꯅꯪꯒꯤꯗꯣ ꯐꯣꯟꯒꯤꯗꯣ ꯑꯞꯗꯦꯠ ꯂꯥꯛꯀꯔꯕꯣ
ꯂꯥꯛꯇꯦ
ꯆꯌꯥ ꯗꯕ꯭ꯔꯣ
ꯌꯦꯡꯗꯦ
ꯌꯦꯡꯗꯦ ꯌꯦꯡꯕ ꯌꯦꯡꯉꯨ ꯀꯩꯅꯣ ꯑꯕꯗꯦꯠ ꯂꯥꯛꯇ꯭ꯔꯗꯤ ꯅꯪ ꯀꯩꯅꯣ ꯏꯟꯇꯔꯦꯁ ꯏꯟꯇꯔꯦꯁꯇꯨ ꯊꯤꯔꯗꯤ ꯀꯃꯥꯏꯅ ꯇꯧꯕ
ꯁꯤꯔꯦ ꯁꯥꯕꯅ
ꯃꯊꯣꯛꯒꯦ ꯇꯧꯋꯦ ꯋꯥꯔꯤ ꯇꯧꯔꯒ
ꯍꯨꯃꯥꯡꯗꯤ ꯍꯨꯃꯥꯡꯗꯤ ꯌꯥꯝ ꯊꯣꯛꯄꯗꯤ ꯑꯣꯏꯗꯦ ꯑꯗꯨ ꯏꯁ ꯏꯁꯥꯗ
ꯅꯞ ꯅꯞ ꯂꯣꯏꯀꯣ
ꯅꯣꯡ ꯆꯨꯗ꯭ꯔꯒ ꯍꯥꯏꯗꯤ
ꯃꯥꯒꯤ ꯀꯩꯅꯣꯁꯦ ꯍ꯭ꯌꯨꯃꯤꯠꯁꯦ ꯌꯥꯝ ꯋꯥꯡꯕ